ꯀꯩꯗꯧꯔꯤꯅꯣ
ꯋꯥ
ꯍꯥꯥ
ꯑꯪꯗꯤ
ꯑ ꯆꯥꯛ ꯑ ꯆꯥꯛ ꯊꯣꯡꯉꯤ ꯆꯥꯛ ꯊꯣꯡꯉꯤ ꯌꯦ
ꯊꯣꯡꯕ ꯂꯣꯏꯗ꯭ꯔꯤꯕꯣ ꯍꯥꯏꯁꯦ
ꯑꯥ ꯂꯣꯏꯔꯦ ꯂꯣꯏꯗ꯭ꯔꯤ ꯌꯦꯟꯁꯥꯡ ꯊꯣꯡꯒꯦ ꯇꯧꯔꯤꯅꯦ
ꯎꯝ ꯊꯦꯡꯃꯜꯂꯦ ꯊꯦꯡꯃꯜꯂꯦ ꯂꯣꯏꯔꯦꯗ ꯑꯃꯨꯛ ꯂꯣꯏꯔꯒ ꯎꯝ ꯎꯝ
ꯀꯔꯤ ꯀꯔꯤ ꯃꯊꯦꯜ ꯇꯧꯔꯒꯦ ꯉꯁꯤ
ꯑ
ꯐꯕꯅꯤꯗ
ꯑꯍꯥꯎ
ꯅꯗꯤꯤ ꯎꯝ ꯃꯥꯅꯦ ꯇꯦꯡꯖꯪ ꯆ ꯆꯥꯎꯔꯒ ꯅꯪ ꯊꯣꯡꯉꯕ ꯅꯪꯅ
ꯑꯩꯗꯤ ꯁꯧꯒꯔꯤ ꯊꯣꯡꯉ ꯇꯧꯅꯦ
ꯄꯁꯁ ꯑꯃꯨꯛ ꯁꯧꯖꯦꯁꯅꯤꯅ
ꯉ ꯁꯤꯁꯦ ꯑ ꯈꯪꯗꯣꯏꯅꯦ
ꯅꯨꯡꯁꯥꯅ ꯁꯧꯁꯤꯔꯥ ꯅꯪꯅ ꯁꯧꯁꯤꯔꯥ ꯇꯧꯔ ꯇꯧꯔꯗꯕꯅꯤ ꯁꯣꯏꯗꯕ
ꯑꯥ ꯁꯣꯏꯗꯦ ꯀꯩꯗꯧꯔꯝꯃꯤꯅꯣ ꯍꯧꯖꯤꯛ
ꯎꯝ ꯀ꯭ꯂꯥꯁ ꯈꯀꯩ ꯇꯧꯔꯝꯕ ꯑꯗꯨꯗ ꯑꯣꯖꯥꯗ ꯂꯥꯛꯇꯕ ꯑꯗꯨꯒꯤ ꯁꯨꯝ ꯐꯝꯃꯝꯕ
ꯑꯣ ꯆꯠꯇ꯭ꯔꯤꯉꯩꯗꯒꯤ ꯂꯥꯛꯇꯦ ꯍꯥꯏꯕꯗꯨꯣ ꯈꯪꯉꯕꯣ
ꯈꯪꯅꯤꯗ ꯂꯒꯥꯡ ꯈꯪꯅꯤ ꯆꯠꯇ꯭ꯔꯤ ꯀꯩꯗ ꯈꯔ ꯈꯗꯤ ꯆꯠꯂꯝꯕꯣꯏ ꯀꯩꯅꯣ
ꯎꯝ
ꯄꯥꯔꯕꯨ ꯅ ꯁꯦꯀꯦꯟ ꯍꯦꯟ ꯍꯡꯅ ꯁꯦꯀꯦꯟ ꯍꯦꯟꯡ ꯍꯡꯣ ꯐꯝꯃꯅꯕ ꯑ ꯁꯨꯝ ꯌꯦ ꯉꯝꯕ ꯍꯥꯏꯇꯥꯔꯦ ꯃꯊꯛ
ꯑꯣ ꯆꯠꯂꯕꯣ ꯍꯥꯏꯁꯦ
ꯆꯠꯂꯦ ꯉꯁꯥꯏ ꯌꯧꯔꯦ ꯐꯝꯃꯒ ꯌꯦꯡꯕ ꯋꯥꯅꯤ
ꯑꯣ ꯍꯏ ꯌꯦꯡꯗ꯭ꯔꯤ ꯌꯦꯡꯅꯕꯗ ꯂꯥꯛꯍꯧꯔꯕꯣ ꯍꯥꯏꯕꯅꯤꯒ
ꯍꯣꯏ ꯍꯣꯏ ꯍꯣꯏ
ꯌꯥꯝ ꯉꯜꯂꯤꯍꯦ
ꯎꯝ ꯑꯣꯏꯗꯗ ꯎꯃꯤ ꯇꯥꯕꯅꯤ
ꯑꯣꯝ
ꯅꯪꯁꯨ ꯌꯦꯡꯂꯛꯑꯣ ꯀꯩꯅꯣ
ꯌꯦꯡꯅꯤꯉꯥꯏꯗꯨ ꯐꯔꯛ ꯇꯥꯔꯅꯤ ꯉꯁꯤꯗꯤ
ꯊꯕꯛ ꯆꯤꯟꯕ꯭ꯔꯣ
ꯊꯕꯛ ꯌꯥꯝ ꯆꯤꯜꯂꯦ
ꯐꯩ ꯐꯩ ꯊꯕꯛꯁꯦ ꯂꯩꯈꯩꯗꯤ ꯌꯥꯝ ꯐꯦꯕꯅꯦ
ꯑꯥ ꯁꯨꯕ꯭ꯔꯁꯤ ꯊꯕꯛ ꯁꯨꯕ꯭ꯔꯥ ꯁꯨꯗꯕ꯭ꯔꯥ ꯑꯗꯨꯝ ꯆꯤꯜꯂꯤ
ꯎꯝ
ꯒ꯭ꯌꯥꯟ ꯀꯥꯗꯦ
ꯍ ꯊꯥꯔꯛꯀꯅꯤ ꯇꯥꯔꯛꯀꯅꯤ
ꯑꯩ ꯌꯥꯝ ꯁꯥꯏ ꯅꯨꯡꯁꯥ ꯊꯣꯛꯄ ꯅꯨꯡꯁꯤ
ꯁꯥꯥꯥꯏ ꯅꯨꯡꯁꯥꯁꯦ ꯈꯪꯅꯤꯗ ꯅꯨꯡꯁꯥꯁꯤꯅ ꯃꯔꯣꯟ ꯑꯃ ꯏꯁ ꯉꯁꯥꯏ ꯑꯌꯨꯛꯇ ꯌꯨꯒꯁꯦ ꯎꯝ ꯉꯟꯗꯤ ꯉꯟꯂꯦ ꯄꯨꯡ ꯑꯍꯨꯝ ꯑꯗꯨꯋꯥꯏꯗ ꯑꯣꯏꯔꯕꯅꯦ ꯑꯩꯗꯣ ꯍꯧꯒꯠꯂꯒ ꯇꯤꯚꯤ ꯊꯥꯕ ꯕꯣꯜ ꯌꯦꯡꯅꯤꯡꯉꯦ ꯍꯥꯏꯕꯗꯨꯗ ꯎꯝ ꯑꯗꯨꯗꯒꯤ ꯈꯨꯁꯥꯗꯨꯗꯤ ꯏꯃꯥꯏ
ꯎ
ꯊꯦꯡ ꯊꯥꯔꯒ ꯑꯃꯨꯛ ꯇꯣ ꯃꯤꯔꯦ ꯁꯥꯃꯟꯗꯅ ꯍꯨꯃꯥꯡꯗ ꯂꯣꯏ ꯀꯥꯉꯤꯅꯦ
ꯎꯝ
ꯁꯥꯈ꯭ꯔꯦ ꯁꯥꯈ꯭ꯔꯦ ꯉꯁꯤ ꯋꯦꯗꯔꯁꯦ
ꯅꯨꯡꯁꯥꯗ ꯌꯥꯝ ꯀꯜ
ꯎꯝ
ꯀꯔꯤꯅꯣ ꯉꯁꯤ ꯍꯧꯁꯦ
ꯒ꯭ꯌꯥꯟꯒ ꯇꯥꯗꯦ
ꯅꯊꯟꯗꯔꯣ
ꯏꯊꯟꯗꯩꯕꯨꯗꯤ ꯅꯠꯇꯦꯗ ꯃꯤ ꯃꯌꯥꯝ ꯂꯩꯗ
ꯎꯝ ꯅꯨꯡꯉꯥꯏꯔꯝꯅꯤꯗ
ꯀꯩꯕ
ꯅꯨꯡꯉꯥꯏꯔꯝꯒꯅꯤ ꯍꯥꯏꯕ
ꯋꯥꯅꯨꯡꯥꯏꯗ ꯃꯅꯨꯡꯉꯥꯏꯗꯤ
ꯎꯝ
ꯑꯁ ꯉꯁꯤꯁꯨ ꯌꯧꯍꯧꯈ꯭ꯔ ꯉꯟꯕꯅꯤꯅ ꯇꯨꯞꯅꯤꯡꯉꯤ ꯑꯃꯨꯛꯀ
ꯑꯦꯁ ꯇꯨꯝꯁꯤꯠ ꯐꯥꯗ꯭ꯔꯕꯣ
ꯈꯪꯗꯦ ꯅꯨꯡꯇꯤꯒꯤꯗꯤ ꯉꯟꯅ ꯇꯨꯝꯕꯅꯦ ꯅꯨꯡꯇꯤꯒꯤ ꯈꯪꯉꯦ ꯑꯗꯨꯝ ꯇꯨꯝꯅꯤꯡꯕꯗꯣ ꯑꯣꯏ
ꯉꯁꯤꯗꯤ ꯀꯥꯏꯃꯣ ꯆꯗꯕ
ꯎꯝ ꯉꯁꯤꯁꯦ ꯑꯉꯥꯡ ꯑꯩꯈꯣꯏ ꯑꯉꯥꯡ ꯑꯅꯤ ꯑꯃ ꯂꯩꯌꯦꯕ ꯁꯝꯃꯔ ꯕ꯭ꯔꯦꯛ ꯑꯣꯏꯔꯤꯀꯥꯟꯗ ꯀꯣꯏꯔꯨꯒꯤꯒꯦ ꯕꯨꯊꯤꯟꯕꯤꯌꯣ ꯍꯥꯏ
ꯍꯦ ꯅꯨꯉꯥꯏꯍ
ꯊꯦꯟꯕꯤꯗꯣꯏꯔꯤ ꯑꯩꯕꯨꯁꯨ ꯆꯠꯁꯦ ꯍꯥꯏꯅ ꯑꯩꯅ ꯆꯠꯅꯤꯡꯒꯦ ꯑꯗꯨꯗꯤ ꯗ꯭ꯔꯣꯞ ꯇꯧꯕꯤꯔꯝꯃꯣ ꯍꯥꯏ ꯑꯣ ꯍꯣꯏ ꯍꯥꯏ ꯍꯥꯏ ꯍꯥꯏꯕꯤꯕ
ꯌꯥꯝ ꯐꯩꯅꯦ
ꯑꯥ ꯕꯤꯠꯇꯤ ꯂꯩꯇꯦ ꯃꯣꯏ ꯑꯉꯥꯡꯁꯤꯡꯖꯕꯗꯣ ꯑꯉꯥꯡ ꯑꯉꯥꯡ ꯍꯥꯏꯕ ꯋꯥꯅꯤ ꯑꯩꯈꯣꯏꯗꯩꯗꯤ ꯈꯔ ꯁꯥꯑꯣꯏꯕ
ꯑꯥ
ꯕꯤꯠꯇꯣ ꯂꯩꯇꯕ
ꯄꯨꯔꯥ ꯍꯥꯏꯐꯥꯏ ꯉꯥꯛꯇꯅꯤꯗ
ꯑꯥ
ꯑꯥ ꯑꯩꯅ ꯈꯔ ꯀꯩ ꯍꯥꯏꯅꯤ ꯆꯠꯅꯗꯕ ꯍꯥꯏꯇꯥꯔꯦ
ꯐꯩ ꯐꯩ
ꯑꯁ ꯃꯣꯏꯒ ꯆꯠꯔꯤꯁꯦ ꯎ ꯌꯥꯝ ꯃꯥꯡꯕꯅꯦ ꯑꯉꯥꯡꯅꯤꯅꯀꯣ
ꯎꯝ
ꯑꯗꯩꯗꯤ ꯑꯩ ꯆꯠꯅꯤꯡꯗ꯭ꯔꯕ ꯃꯣꯏ ꯑꯅꯤ ꯃꯅ
ꯅꯨꯡꯉꯥꯏꯕꯅꯤ ꯍꯦꯛ ꯀꯣꯏꯕ ꯆꯠꯄ ꯆꯠꯂꯣ
ꯑꯁ ꯅꯪꯕꯨꯗꯤ ꯅꯨꯡꯉꯥꯏ ꯂꯩꯗꯅ ꯌꯥꯝ ꯇꯥꯡꯉꯤ ꯀꯥꯟꯁꯤꯗ ꯎꯝ ꯈꯥꯏꯒꯅꯔꯗꯤ ꯑꯃꯨꯛ ꯂꯩꯇꯦ
ꯑꯥ
ꯑꯗꯨꯅ ꯊꯤꯟꯕꯤꯔꯝꯃꯒ ꯆꯠꯇꯅ ꯐꯩꯕ ꯆꯠꯁꯨ ꯆꯠꯅꯤꯡꯉꯦ ꯏꯁ ꯉꯔꯥꯡ ꯑꯩ ꯔꯤ ꯆꯠꯅꯤꯡꯗꯦ ꯑꯥ ꯍꯥꯏꯕꯅꯦꯕ ꯑꯥꯗ ꯆꯠꯄꯅ
ꯑꯗ ꯑꯩꯈꯣꯏ ꯄꯨꯅ ꯌꯥꯟꯅ ꯆꯠꯂꯦ ꯑꯗꯨꯑꯣꯏꯗꯤ__ ꯐꯖꯔꯦ ꯒꯥꯔꯤꯒꯤ ꯑꯦꯁꯤ ꯊꯥꯕꯗꯣ ꯃꯅꯝ ꯅꯊꯤꯑꯕ
ꯀꯔꯤꯌꯦ
ꯒꯥꯔꯤꯒꯤ ꯒꯥꯔꯤꯒꯤ ꯑꯦꯁꯤ ꯊꯥꯕꯗꯣ__
ꯎꯝ
ꯑꯗꯨ ꯃꯅꯝꯗꯣ ꯅꯝꯊꯤꯕ ꯒꯥꯔꯤꯅꯨꯡ ꯃꯅꯝ ꯅꯨꯡꯁꯤꯅꯕꯅꯦꯒ ꯍꯥꯏꯔꯒ ꯀꯩꯅꯣꯝꯃ__ ꯊꯝꯕꯗꯣ ꯒꯥꯔꯤ ꯃꯅꯨꯡꯗ ꯎꯝ ꯑꯗꯨ ꯃꯅꯝꯒ__ ꯄꯨꯜꯂꯕꯅꯦ ꯑꯩꯗꯤ ꯌꯥꯗꯦꯕ ꯑꯗꯨꯒꯨꯝꯕ ꯅꯒꯨꯝꯕꯗ ꯑꯩꯅ ꯆꯠꯅꯤꯡꯗꯦ__ ꯑ ꯇꯦ ꯍꯥꯏꯔꯒ ꯁꯨꯡꯌꯥ ꯌꯥꯗꯕ ꯋꯥꯅꯤꯗ ꯅꯝꯐꯨ ꯆꯠꯍꯜꯂꯦ ꯑꯗꯩꯗꯤ__ ꯎꯝ ꯍꯣꯏ ꯫ ꯕꯤꯠ ꯂꯩꯇꯦꯕ ꯍꯥꯏꯕꯗꯤ ꯒꯥꯔꯤꯗꯣ ꯄꯥꯛꯔ ꯇꯧꯅꯤꯡꯗꯦ ꯍꯥꯏꯇꯥꯔꯦ ꯒꯥꯔꯤ ꯑꯆꯧꯕ ꯊꯧꯕꯕꯨꯗꯤ ꯌꯥꯕ ꯇꯣꯡꯕꯗꯨꯗꯤ ꯎꯝ ꯄꯥꯝꯗꯦ ꯑꯩ
ꯎꯝ
ꯍꯥꯏꯕꯗꯤ ꯃꯣꯏꯗꯤ ꯑꯁ__ ꯄꯨꯔꯥ ꯅꯨꯡꯁꯤꯠ ꯑꯣꯔꯤꯖꯤꯅꯦꯜꯁꯦ ꯄꯥꯝꯗ ꯃꯥꯜꯂꯦ ꯑꯦꯁꯤ__ ꯌꯦꯊꯥꯡ ꯑꯩꯅ ꯑꯗꯨꯝ ꯄꯥꯝꯕ꯫
ꯐꯝꯕꯗ ꯅꯨꯡꯉꯥꯏꯕꯩ ꯑꯣꯏꯒꯅꯤꯅꯦ꯫
ꯑꯁ ꯐꯝꯕꯗꯁꯨ ꯅꯠꯇꯦꯅ ꯀꯣꯛꯇꯣ ꯑꯗꯨꯝ ꯉꯥꯎꯒꯟꯕ ꯍꯥꯏꯇꯥꯔꯦ
ꯎꯝ
ꯆꯜꯂꯦꯕ ꯑꯗꯨꯅꯅꯦ ꯑꯩꯅ ꯒꯦꯔꯤ ꯃꯆꯥ ꯑꯗꯨꯝ ꯊꯧꯔꯤꯁꯦ
ꯎꯝ
ꯑꯆꯧꯕ ꯊꯧꯔꯁꯨꯀꯣ ꯃꯣꯏꯗꯤ ꯑꯁ ꯑꯦꯁꯤ꯫ ꯄꯥꯝꯃꯦꯣ ꯎꯐꯨꯜ ꯄꯥꯝꯗꯕꯒꯤ ꯇꯨꯝ ꯊꯧꯋꯦꯕ ꯇꯜꯂꯦ ꯑꯗꯨ ꯑꯣꯏꯔꯁꯨ ꯑꯩꯗꯤ ꯀꯦꯖꯤ ꯆꯀꯥ ꯃꯔꯤ ꯑꯣꯏꯔꯁꯨ ꯑꯦꯁꯤ ꯊꯥꯕ ꯌꯥꯗꯕ ꯒꯥꯔꯤ ꯄꯥꯝꯃꯦ ꯖꯤꯞꯁꯤꯒꯨꯝꯕꯗꯤ ꯊꯣꯛꯏ ꯞꯁꯤꯗꯤ ꯄꯨꯔ ꯑꯣ ꯄꯦꯅꯤꯗꯅ
ꯑꯥ
ꯑꯗꯨꯅ ꯑꯩꯗꯤꯦꯖꯦ ꯁꯤ ꯄꯥꯝ
ꯑ ꯑꯗꯨꯗꯤ ꯖꯤꯞꯁꯤ ꯖꯤꯞꯁꯤ ꯂꯧꯔꯣ ꯑꯗꯨꯒ
ꯂꯩꯑ ꯂꯩꯑ ꯁꯤꯕꯨꯨꯖꯤꯛ ꯂꯩꯑꯕ ꯉꯔꯥꯡ ꯑꯩꯈꯣꯏ__ ꯏꯆꯦ ꯀꯥꯞꯄ ꯆꯠꯂꯦ ꯆꯠꯇ꯭ꯔꯦ ꯑꯌꯨꯛ ꯍꯧꯒꯠꯂꯒ
ꯑꯥ
ꯎꯝ ꯈꯨꯅꯨꯝꯉꯥ ꯑꯗꯨꯗꯤ ꯏꯕꯥꯏꯕ
ꯎ
ꯑꯩꯈꯣꯏꯃꯥꯃ ꯑꯃꯅ ꯅꯣꯡꯃꯥꯏ ꯀꯥꯞꯄꯦ ꯍꯥꯏꯅ ꯊꯧꯔꯦ ꯆꯠꯂꯦ ꯑꯩꯈꯣꯏꯅꯤ ꯈꯛ ꯆꯠꯦ ꯎꯝ ꯑꯗꯨ ꯘꯔꯤ ꯃꯅꯨꯡꯗ ꯃꯥꯒꯤ ꯃꯇꯨ ꯉꯥꯛꯇ
ꯅꯨꯡꯉꯥꯏꯇ꯭ꯔꯣ ꯀꯗꯥꯏ ꯀꯥꯏꯗ__ ꯀꯥꯏꯗ ꯍꯧꯖꯤꯛꯄꯨ ꯎꯆꯦꯛ ꯀꯥꯞꯄ ꯆꯂꯤꯅꯣ꯫
ꯎꯝ ꯂꯩ ꯃꯐꯝ ꯍꯥꯏꯗꯣꯛꯄ ꯌꯥꯗꯦ
ꯏꯁ ꯐꯥꯗ꯭ꯔꯣ ꯅꯣꯏ
ꯏꯁ ꯀꯩꯒꯤ ꯐꯠꯇꯣꯏꯔꯤꯒꯦ ꯂꯩꯗ ꯎꯆꯦꯛ ꯍꯥꯏꯁꯦ ꯈꯨꯅꯨꯨꯒꯨꯝꯕ ꯑꯣ ꯂꯩꯌꯦ ꯑꯩꯈꯣꯏ ꯌꯨꯝ ꯃꯅꯥꯛꯀꯨꯝꯕ ꯀꯩ ꯍꯥꯏꯅꯤ ꯍꯣꯏ ꯅꯛꯅ ꯅꯛꯅꯕ ꯃꯐꯝꯗ ꯑꯒꯨꯝꯕꯅꯤꯗ
ꯑꯥ
ꯑꯗꯨꯒꯤꯅꯤꯇꯥ ꯏꯁ ꯅꯨꯄꯥꯅ ꯑꯇꯣꯞꯄ ꯃꯤ ꯈꯔꯁꯨ ꯌꯦꯡꯉ ꯂꯩꯌꯦ ꯑꯗꯨꯕꯨ ꯑꯩꯈꯣꯏꯗꯤ ꯆꯨꯝꯗꯔꯤꯡ ꯆꯠꯄ
ꯎꯝ
ꯉꯛꯄꯅꯤꯗ ꯑꯩꯈꯣꯏꯅ ꯆꯠꯄꯗꯣ ꯅꯣꯡꯃꯩ ꯄꯥꯏꯔꯒ ꯆꯠꯂꯤꯗꯅ ꯐꯥꯎꯋꯦꯒ ꯍꯥꯏꯔꯝꯃꯅꯤ ꯎꯝ ꯅꯨꯡꯉꯥꯏ ꯎꯆꯦꯛꯇꯨ ꯃꯌꯥꯝ ꯇꯄꯥꯏꯑꯕ ꯈꯨꯅꯨꯗ ꯑꯌꯥꯝꯕꯅꯦ
ꯑꯣ
ꯑꯗꯒꯤ ꯏꯁꯤꯡꯒꯤ ꯑꯥ ꯑꯗꯨ ꯆꯥꯏ ꯑꯗꯨꯗꯨꯅꯦ ꯉꯔꯥꯡꯗꯣ ꯎꯆꯦꯛ ꯆꯥꯏ ꯍꯥꯏꯁꯦ
ꯑꯁ ꯍꯥꯎꯔꯕꯅꯤꯗ ꯎꯆꯦꯛꯇꯤ ꯍꯥꯎꯕꯅꯤꯍꯦ ꯆꯤꯟ ꯊꯣꯡꯉꯥꯗꯤ ꯑꯥꯏꯁ
ꯎꯝ ꯐꯖꯅ ꯊꯣꯡꯕ꯭ꯔꯥꯕꯨ ꯉꯔꯥꯡꯗꯣ ꯈꯔ ꯀꯥ ꯈꯔ ꯀꯥꯕꯩ ꯋꯥꯅꯤ ꯑꯩꯈꯣꯏ ꯄꯨ ꯊꯣꯡꯕ
ꯍꯥꯎꯅꯕꯅꯤꯀꯥ ꯍꯥꯏꯔꯒ ꯇꯧꯔꯤꯖꯥꯠꯅꯤ ꯀꯥꯔꯕ ꯑꯗꯨꯗ
ꯎꯝ
ꯑꯩꯈꯣꯏ ꯎꯄꯨꯁꯤꯅ ꯑꯂꯨ ꯑꯄꯤꯛꯄ ꯑꯗꯨꯝ ꯄꯥꯝꯕ ꯑꯩꯈꯣꯏꯅ ꯑꯄꯤꯛꯄꯗꯣ ꯄꯥꯝꯅꯕ ꯍꯥꯏꯇꯥꯔꯦ ꯍꯥꯏꯕꯗꯤ ꯑꯄꯤꯛꯄꯗꯨ ꯆꯥꯔꯀꯥꯟꯗ ꯖꯤꯡ ꯖꯤꯡꯡ ꯂꯥꯎꯕ ꯑꯃ ꯂꯩꯗꯅ
ꯑꯥ ꯍꯣꯏ
ꯑꯗꯨꯗꯣ ꯄꯥꯝꯗꯕ ꯑꯗꯨ ꯍꯦꯛ ꯆꯥꯔꯗꯤ ꯑꯂꯨꯖꯦ ꯄꯥꯝꯗ꯭ꯔꯦ ꯑꯆꯧꯕꯅ ꯑꯩꯈꯣꯏ ꯑꯃꯨꯛ ꯄꯥꯝꯕ ꯑꯩꯈꯣꯏ ꯄꯨꯅ ꯑꯆꯧꯕ ꯑꯃꯨꯛ ꯄꯥꯝꯗꯕ ꯑꯁ ꯑꯩꯈꯣꯏꯖꯦ ꯄꯨꯔꯥ ꯕꯦꯔꯥꯅꯤ ꯆꯥꯛ ꯏꯟꯖꯥꯡ ꯊꯣꯡꯅ ꯎꯝ
ꯎꯝ ꯅꯣꯏ ꯃꯤ ꯀꯌꯥ ꯆꯥꯔꯤꯅꯣ
ꯃꯤ ꯃꯉꯥ
ꯎꯝ
ꯅꯨꯡꯉꯥꯏꯕꯅꯤ ꯑꯗꯨꯝ ꯑꯩꯈꯣꯏꯒꯤ
ꯎꯝ
ꯑꯣ ꯀꯥꯏꯅ
ꯁꯧꯒ꯭ꯔꯤ ꯈꯛꯇꯔꯣ ꯆꯥꯗꯣꯏꯁꯦ
ꯁꯧꯒ꯭ꯔꯤ ꯈꯇꯥꯅꯤ ꯑꯗꯨꯝ ꯆꯥꯕꯁꯨ ꯌꯥꯗꯦ ꯍꯥꯏꯌꯦ ꯁꯧꯒ꯭ꯔꯤ ꯈꯔ ꯊꯣꯡꯉꯦ
ꯑꯂꯨ ꯊꯣꯡꯉꯗꯤ ꯆꯥꯗꯦꯕ
ꯇꯁ ꯑꯂꯨꯗ ꯀꯥꯡꯍꯧ ꯇꯣꯁꯤꯜꯂ ꯑꯗꯨꯒ ꯁꯧꯒ꯭ꯔꯤ ꯃꯥ ꯃꯣꯔꯣꯛ ꯑꯃꯦꯠꯄ ꯌꯥꯔꯦ ꯑꯗꯨ ꯄꯥꯝꯗꯦ ꯑꯩꯗꯤ
ꯁꯧꯒ꯭ꯔꯤ ꯁꯧꯒ꯭ꯔꯤ ꯑꯦꯟꯖꯥꯡꯗꯀꯣ ꯊꯥꯡꯖꯤꯡ ꯑꯃ ꯃꯦꯠꯄ ꯍꯥꯞꯄꯗ ꯑꯁ ꯍꯥꯎꯕꯗꯤ ꯂꯣꯏꯔꯦꯍꯦ ꯊꯥꯡꯖꯤꯡ ꯃꯦꯠꯄꯗꯤ ꯆꯥꯅꯗꯦꯍꯦ ꯊꯥꯡꯖꯤꯡꯒ ꯆꯥꯅꯕꯅꯦ
ꯎꯝ
ꯎ ꯑꯋꯦ ꯍꯦ ꯍꯥꯏꯗꯣꯏꯅꯦ ꯑꯨꯔꯛ ꯆꯥꯈꯅꯤ